ꯇꯥꯕ꯭ꯔꯣ
ꯇꯥꯏꯌꯦ ꯇꯥꯏꯌꯦ ꯇꯥꯏꯌꯦ
ꯀꯩꯗꯧꯔꯤꯅꯣ
ꯐꯝꯃꯤꯌꯦ ꯅꯪꯗꯤ ꯐꯝꯃꯤꯌꯦ ꯅꯪꯗꯤ
ꯑꯗꯨꯝ ꯑꯩꯁꯨ ꯑꯗꯨꯝ
ꯑꯥ ꯑꯥ ꯅꯪ ꯅꯦꯠ ꯅꯨꯡꯉꯥꯏꯇ ꯃꯥꯂꯤꯅꯦ ꯇꯥꯕ꯭ꯔꯥ
ꯇꯥꯏꯌꯦ ꯇꯥꯏꯌꯦ
ꯅꯥꯕꯨꯁꯦ ꯈꯤꯇꯪ ꯆꯞꯄ ꯑꯗꯨꯏꯅꯤ
ꯃꯥꯅꯤ ꯃꯥꯅꯤ ꯆꯞꯄꯦ ꯑꯗꯣ ꯍꯥꯏꯔꯣ ꯍꯧꯖꯤꯛꯇꯤ ꯌꯥꯔꯅꯤ
ꯍꯣꯏ ꯌꯥꯔꯦ ꯇꯥꯔꯦ ꯍꯧꯖꯤꯛꯇꯤ ꯉꯁꯥꯏꯗꯩꯗꯤ ꯀꯥꯏꯗꯒꯤ
ꯑꯆꯨꯅꯦ ꯍꯥꯏꯔꯣ ꯍꯥꯏꯔꯣ ꯑꯩꯔꯣ ꯐꯝꯃꯤꯌꯦ ꯃꯄꯥꯟꯗ
ꯎꯝ
ꯅꯪ ꯅꯪ ꯕ꯭ꯂꯤꯠꯁ ꯇꯧꯕꯩ ꯋꯥꯔꯤꯗꯣ ꯁꯥꯔꯛꯑꯣ ꯀꯩꯗꯧꯔꯒꯦ
ꯑꯍꯣꯏ ꯍꯥꯏꯔꯛꯀꯦ ꯍꯥꯏꯔꯛꯀꯦ ꯕ꯭ꯂꯤꯞꯁꯦ
ꯎꯝ
ꯒꯤꯗꯤ ꯌꯨꯝꯗ ꯑꯗꯨꯝ ꯇꯧꯖꯩꯑꯕ ꯌꯨꯝꯗ ꯇꯧꯕꯖꯦ ꯑꯥ ꯕ꯭ꯂꯤꯆꯤꯡ ꯄꯥꯎꯗꯔ ꯂꯧꯔꯒ ꯕ꯭ꯂꯤꯛꯆꯤꯡ ꯄꯥꯎꯗꯔ ꯑꯅꯤꯉꯛ ꯂꯧꯔꯕ ꯑꯩꯖꯦ ꯑꯗꯨꯛꯀꯤ ꯌꯥꯝꯅꯗꯤ ꯌꯥꯛꯇ꯭ꯔꯦꯕ ꯑꯩꯒꯤꯗꯣ ꯌꯥꯝ ꯆꯟꯗ꯭ꯔꯦꯕ ꯃꯅꯨꯡ ꯌꯧꯅ ꯕꯤꯡꯆꯤꯡ ꯄꯥꯎꯗꯔ ꯑꯅꯤ ꯂꯧ ꯑꯣꯔꯦꯗꯨꯒ ꯗꯦꯕꯂꯞꯄꯔ ꯑꯃ ꯂꯧꯔꯦ ꯑꯥ ꯌꯥꯝ ꯀꯥ ꯍꯦꯟꯅ ꯇꯥꯡꯕꯅꯠꯇ ꯂꯧꯔꯒ ꯑꯥ ꯑꯗ꯭ꯔꯨꯗ ꯑꯗꯨꯗ ꯁꯪꯉꯦ ꯑꯗꯨꯒ ꯑꯩꯒꯤꯗꯤ ꯋꯥꯟ ꯋꯤꯛꯀꯨꯝꯕꯁꯨ ꯉꯥꯏꯗꯦ ꯑꯗꯨ ꯂꯣꯏꯕ ꯍꯦꯛ ꯈꯔ ꯑꯗꯨꯝ ꯍꯤꯌꯥꯔ ꯗ꯭ꯔꯥꯏ ꯇꯧꯔꯒ ꯑꯃꯨꯛꯀ ꯀꯂꯔ ꯁꯪꯖꯤꯟꯈ꯭ꯔꯦ ꯀꯂꯔꯗꯣ ꯐꯖꯅ ꯆꯨꯗꯦꯅ ꯑꯩꯗꯣ ꯑꯍꯤꯡꯗ ꯍꯦꯟꯅ ꯑꯃꯨꯛ ꯇꯩꯕꯅꯦꯕ ꯍꯦꯟꯅ ꯇꯩꯔꯒ ꯑꯌꯨꯛꯇ ꯑꯃꯨꯛꯀ ꯑꯩꯗꯣ ꯑꯁ ꯆꯨꯕ ꯋꯥꯠꯂꯦ ꯍꯥꯏꯔꯒ ꯑꯅꯧꯕ ꯑꯃꯨꯛꯀ ꯂꯧꯕ ꯊ꯭ꯔꯤ ꯍꯟꯗ꯭ꯔꯦꯠꯅ ꯄꯤꯕ ꯑꯃꯨꯛꯀ ꯂꯧꯋꯦꯕ ꯍꯦꯌ ꯀꯂꯔꯗꯣ ꯌꯤꯟꯖꯔꯗ ꯑꯗꯨꯃꯨꯛ ꯂꯧꯔꯒ ꯇꯩꯔꯦ ꯑꯗꯩ ꯂꯩ ꯂꯩꯔꯒ ꯑꯩꯒꯤ ꯍꯤꯌꯔ ꯑꯩꯒꯤ ꯁꯝꯁꯦ ꯐꯔꯛꯇ꯭ꯔꯦ ꯑꯗꯨꯝ ꯐꯥꯔꯛꯇ꯭ꯔꯦ ꯑꯗꯨꯗꯩ ꯑꯗꯨꯝ ꯗꯦꯃꯦꯖ ꯍꯤꯌꯔ ꯗꯦꯃꯦ ꯁꯌꯥꯝꯅ ꯎꯔꯕꯗꯣ ꯑꯗꯨ ꯀꯦꯔꯇꯤꯟ ꯇꯧꯒꯦꯅ ꯆꯠꯄꯅꯦꯕ
ꯎꯝ
ꯀꯦꯔꯥꯇꯤꯟ ꯇꯧꯒꯦꯅ ꯆꯠꯂꯒꯅꯦ ꯑꯩꯒꯤ ꯁꯝꯃꯁꯦ ꯀꯦꯔꯥꯇꯤꯟ ꯇꯧꯕ ꯌꯥꯔꯔꯣꯏ ꯍꯥꯏꯕ ꯁꯝꯖꯦ ꯌꯥꯝ ꯁꯣꯛꯑꯦ
ꯑꯍꯣ
ꯇꯧ ꯕꯥ ꯌꯥꯔꯦ ꯍꯥꯏ ꯍꯥꯏꯕ ꯑꯗꯨꯗꯩ ꯇꯧꯔꯦ ꯂ ꯍꯧꯖꯤꯛꯇꯤ ꯐꯔꯕꯅꯦ ꯑꯗꯨꯝ ꯑꯩ ꯁꯝ ꯍꯥꯟꯅꯗꯒꯤ ꯈꯂ ꯃꯣꯏ ꯍꯤꯗꯥꯛꯁꯨ ꯄꯤꯔꯛꯑꯦꯕ ꯍꯤꯗꯥꯛ ꯍꯥꯏꯕꯒꯤ ꯁꯝꯄꯨꯒ ꯍꯤꯌꯥꯔ ꯃꯥꯛꯁ ꯄꯤꯔꯦꯕ ꯌꯥꯝ ꯐꯩꯌꯦ ꯃꯣꯏꯒꯤꯗꯣ ꯌꯥꯝ ꯍꯦꯌꯔ ꯁ꯭ꯃꯨꯠ ꯌꯥꯝ ꯑꯣꯏꯍꯜꯂꯦꯕ
ꯎꯝ
ꯌꯥꯝ ꯐꯥꯏ ꯍꯥꯏꯖꯤꯛ ꯀꯥꯟꯗꯦ
ꯑꯣ ꯅꯪ ꯁꯝꯗꯣ ꯌꯥꯝ ꯁꯥꯡꯕ ꯅꯠꯇ꯭ꯔꯣ ꯎꯝ ꯇꯥꯗ꯭ꯔꯦ ꯇꯥꯕ꯭ꯔꯣ ꯍꯜꯂꯣ ꯎꯝ ꯍꯜꯂꯣ ꯇꯥꯗꯦ ꯑꯩꯗꯤ ꯅꯪꯅ ꯉꯥꯡꯕꯗꯣ ꯔꯥꯎ ꯀꯩꯅꯣ ꯑꯩꯈꯣꯏꯒꯤ ꯅꯦꯠꯁꯦ ꯑꯩꯒꯤꯅ ꯌꯥꯗꯕ꯭ꯔꯥ ꯅꯪꯒꯤꯅ ꯌꯥꯗꯕ꯭ꯔꯥ ꯑꯃꯗꯤ ꯇꯧꯔꯦ ꯑꯩꯅ ꯉꯥꯡꯕ ꯇꯥꯕ꯭ꯔꯣ ꯑꯗꯨ ꯅꯪꯅ ꯉꯥꯡꯕ ꯇꯥꯗꯦ ꯑꯩꯗꯤ ꯇꯥꯗ꯭ꯔꯤꯌꯦ ꯑꯅꯤꯌꯥꯁꯦꯑꯣ ꯑꯦ ꯍꯜꯂꯣ ꯀꯩꯅꯣ ꯑꯩꯈꯣꯏꯒꯤ ꯀꯣꯜꯁꯤ ꯌꯥꯗ꯭ꯔꯦ ꯍꯜꯂꯣ